ꯑ
ꯃꯣꯕꯥꯏꯜ ꯐꯣꯟꯁꯤ ꯇꯥꯗꯕ ꯀꯨꯏꯔꯦꯗ ꯉꯁꯤꯁꯦ ꯅꯦ ꯑꯗꯣ ꯚꯥꯏꯕꯨ ꯍꯧꯖꯤꯛ ꯍꯧꯖꯤꯛꯁꯦ ꯅꯨꯡꯉꯥꯏꯔꯤꯕꯣ
ꯅꯨꯡꯉꯥꯏ ꯍꯥꯏꯇꯥꯔꯦ ꯚꯥꯏ ꯑꯗꯨ ꯚꯥꯏꯗꯤ ꯀꯃꯥꯏꯅ ꯇꯧꯔꯤꯒꯦ ꯍꯧꯖꯤꯛꯐꯥꯎ ꯑꯗꯨꯁꯨ ꯀꯨꯏꯔꯦ ꯄꯥꯎ ꯅꯨꯡꯁꯨ
ꯑꯩ ꯄ ꯑꯗꯨꯁ ꯀꯥꯎ ꯀ ꯆꯦ ꯚꯥꯏ ꯑꯩ ꯃꯃꯥꯡꯗ ꯊꯕꯛ ꯑꯃ ꯈꯜꯂꯦ ꯈꯣꯠꯂꯦ ꯇꯧꯕꯗꯣ ꯑꯗꯨꯗꯣ ꯑꯗꯨꯒꯤ ꯊꯕꯛ ꯇꯨꯗ ꯑꯗꯨ ꯐꯕꯤ ꯍꯥꯏꯇꯥꯥꯔꯦ ꯑꯚꯥꯏꯁꯨ ꯈꯪꯉꯤꯗꯨꯅꯦ ꯃꯃꯥꯡ ꯚꯥꯏ ꯑꯩ ꯚꯏꯗꯨꯕꯨ ꯍꯥꯏꯈꯤꯗꯕ꯭ꯔꯅꯦ
ꯑꯧ ꯍꯥꯏꯒꯦ ꯍꯥꯏꯒꯦ ꯚꯥꯏ
ꯏ ꯄꯥꯏꯗꯨꯕꯨ ꯍꯥꯏꯈꯤꯗꯕ꯭ꯔꯣ ꯍ ꯂꯦ
ꯍꯥꯏꯒꯦ ꯍꯥꯏꯒ ꯚꯥꯏ
ꯑꯒ ꯑꯗꯣ ꯚꯥꯏ ꯑ ꯍꯧꯖꯤꯛꯁꯤ ꯄꯩꯁꯥ ꯅꯨꯡꯁꯥ ꯄꯩꯁꯥ ꯅꯨꯡꯁꯥ ꯇ ꯍꯥꯟꯕꯁꯤ ꯀꯃꯥꯏ ꯀꯃꯥꯏꯅ ꯇꯧꯔꯤꯒꯦ ꯍꯧꯖꯤꯛꯇ ꯁꯦꯟ ꯊꯨꯝꯒꯤ ꯐꯤꯕꯝꯁꯤ ꯀꯃꯥꯏ ꯀꯃꯥꯏꯅ ꯇꯧꯔꯤꯒꯦ ꯍꯧꯖꯤꯛꯁꯤꯕꯣ ꯃ ꯍꯁꯤꯒ ꯏꯔꯗ
ꯌꯦꯟ ꯊꯨꯝꯁꯤ ꯑꯗꯨꯝ ꯃꯅꯤꯡꯅꯦ ꯇꯥꯎꯏꯁꯤ ꯏꯔꯥꯡꯣꯏꯅ ꯑꯁ ꯇꯧ ꯑꯗꯨꯅꯤ ꯑꯩꯁꯨ ꯅꯍꯥꯟ ꯃꯔꯝ ꯑꯃ ꯀꯩꯅꯣ ꯇꯧꯕꯒꯤ ꯑꯩꯈꯣꯏꯒꯤ ꯑꯆꯧꯕ ꯑꯃ ꯀꯩꯅꯣ ꯇꯧꯕꯒꯤ ꯑꯗꯨꯁꯨ ꯑꯉꯥꯡ ꯁ꯭ꯀꯨꯜ ꯑꯉꯥꯡ ꯊꯤꯟꯕꯒꯤ ꯆꯠꯂꯝꯃꯤꯗꯅ ꯁ ꯍꯣꯏꯁꯤ ꯆ ꯆꯁꯠꯁꯃꯨꯒꯤ ꯂꯩꯕꯥꯛꯀꯤ ꯑꯩꯈꯣꯏꯒꯤ ꯑꯩꯈꯣꯏ ꯊꯣꯛꯏꯕ ꯏꯔꯥꯡꯁꯤꯅ ꯍꯥꯏꯇꯥꯔꯦꯅꯦ ꯑꯗꯨꯅ ꯑꯗꯨꯝ ꯁꯨꯇꯤ ꯑꯣꯏꯕ ꯑꯗꯨꯝ ꯇꯣꯏꯅꯤ ꯀꯩ ꯍꯥꯏꯇꯥꯔꯦ ꯅꯃꯨꯛꯀꯥꯟꯗꯦ ꯑꯗꯨ ꯁꯊꯤ ꯑꯣꯏꯔꯃꯤꯅ ꯑꯗꯨꯃꯥꯏꯅ ꯇꯧꯔ ꯂꯩ ꯍꯥꯏ ꯇꯔꯦ ꯏꯇꯥꯎ ꯁꯇꯤ ꯅꯨꯃꯤ ꯈꯪꯗꯦꯅꯦ ꯑꯗꯨ ꯄꯩꯁꯥꯕꯨꯗꯤ ꯌꯥꯝꯕ ꯐꯪꯗ꯭ꯔꯁꯨꯀꯣ ꯑꯗꯨꯝ ꯉꯝꯅꯕ ꯃꯥꯅꯔꯤ ꯎꯝ ꯑꯉꯥꯡ ꯊꯤꯟꯕ ꯆꯠꯂꯤꯉꯩ ꯇꯧꯁꯤꯁꯨ ꯃꯥꯅꯤ ꯃꯥꯅꯤ ꯎꯝ
ꯊꯕꯛ ꯑꯃꯨ ꯆꯟꯠꯇꯔꯤꯅ ꯀꯃꯥꯏ ꯀꯃꯥꯏꯅ ꯇꯧꯔꯤꯒꯦꯗꯁꯨꯨꯝ ꯍꯪꯉꯛꯏꯕꯅꯦ ꯚꯥꯏ ꯑꯩꯁꯨ
ꯋꯥꯟꯃꯅꯤ ꯊꯃꯁꯨ ꯍꯣꯏꯁꯨ ꯀꯌꯥ ꯅ ꯇꯧꯋ ꯑ ꯍꯧꯖꯤꯛ ꯑꯗꯨꯝ ꯍꯥꯏꯇꯥꯔꯦ ꯑꯁ ꯁꯥꯁꯨ ꯁꯥꯔꯦ ꯇꯧꯔꯗꯒꯤ ꯑꯉꯥꯡꯁꯤꯡꯒꯤ ꯑꯗꯨꯒ ꯍꯩ ꯔꯥ ꯈꯤꯇꯪ ꯆꯥꯔꯒ ꯂꯩꯔꯝꯕꯅꯤ ꯏꯇꯥꯎ ꯑꯗꯨ ꯏꯇꯥꯎ ꯐꯣꯟ ꯇꯧꯔꯛꯏꯁꯤ ꯌꯥꯝ ꯐꯔꯦ ꯑꯩꯁꯨ ꯁꯥꯒꯦꯅ ꯈꯜꯂꯝꯕ ꯏꯇꯥ ꯎꯅ ꯇꯧꯔꯛꯄꯒꯥ ꯆꯞ ꯆꯥꯅꯔꯦ
ꯑꯣ ꯚꯥꯏ ꯑꯗꯣ ꯑꯥ ꯍꯧꯖꯤꯛꯁꯤ ꯌꯨꯝ ꯂꯣꯝꯒꯤ ꯍꯥꯏꯌꯦ ꯅꯣꯡ ꯅꯨꯡꯁꯤꯡꯇꯤ ꯆꯨꯗꯕ꯭ꯔꯥ ꯁꯥꯏ ꯍꯥꯏꯔꯤꯁꯦ ꯅꯣꯡ ꯆꯤꯡꯗꯤ ꯑꯃꯨꯛ ꯐꯧ ꯆꯨꯗꯔ꯭ꯕꯣ ꯀꯃꯥꯏꯅ ꯇꯧꯏ
ꯑꯗꯨꯅꯤ ꯏꯇꯥꯎ ꯅꯣꯡꯆꯤꯡꯁꯤ ꯑꯩꯅ ꯍꯥꯏꯁꯤ ꯏꯇꯥꯎ ꯍꯨꯖꯤꯖꯤꯛ ꯑꯁ ꯏꯇꯥꯎ ꯑꯗꯨꯒ ꯅꯨꯡꯗꯥꯡꯁꯤ ꯑꯈꯣꯏꯒꯤ ꯅꯨꯡꯗꯥꯡ ꯑꯈꯣꯏꯒꯤ ꯄꯨꯡ ꯀꯩꯅꯣ ꯇꯥꯕꯁꯦ ꯄꯨꯡ ꯇꯔꯥꯃꯥꯊꯣꯏ ꯈꯤꯇꯪ ꯍꯦꯟꯕꯗꯩ ꯑꯗꯨꯝ ꯅꯣꯡꯁꯦ ꯑꯈꯣꯏ ꯑꯁ ꯇꯥ ꯑꯗꯣ ꯉꯁꯤ ꯉꯔꯥꯡꯕꯨꯨꯗꯤ ꯅꯨꯡꯁꯤꯠꯀꯥꯡ ꯀꯌꯥ ꯌꯥꯎꯗ꯭ꯔꯦꯕꯀꯣ ꯅꯍꯥꯟ ꯃꯔꯛ ꯑꯃ ꯑꯁ ꯅꯨꯡꯁꯤꯠꯀꯥꯡ ꯌꯥꯎꯕ ꯑꯈꯣꯏ ꯅꯨꯃꯤꯠ ꯌꯥꯎꯋꯦꯕꯀꯣ ꯑꯗꯨꯀꯥꯟꯅꯗꯤ ꯕꯦꯔꯥ ꯅꯤ ꯏꯇꯥꯎ ꯑꯁꯤ ꯅꯨꯡꯁꯤꯠ ꯁꯤ ꯀꯜꯂꯀꯥꯟꯗꯗꯤ ꯈꯣꯏ ꯈꯦꯛꯄ ꯂꯥꯎꯕ ꯃꯌꯥꯝ ꯇꯧ ꯀꯥꯟꯗꯗꯤ ꯇꯨꯝꯕꯁꯤ ꯈꯪꯕꯅꯦꯕ ꯍꯥꯏꯗꯤ ꯔꯅꯤ
ꯍꯣꯏꯅꯦ
ꯅꯨꯡꯁꯥ ꯅꯨꯡꯊꯤꯟ ꯅꯨꯡꯊꯤꯟ ꯁꯥꯏꯕꯀꯣ
ꯍꯥꯋꯥꯏꯒꯁꯤ ꯑꯣ ꯍꯧꯖꯤꯛꯁꯤ ꯅꯍꯥꯟꯋꯥꯏꯒꯁꯨ ꯃꯥꯟꯅꯗ꯭ꯔꯦ ꯅꯍꯥꯋꯥꯏꯗꯤ ꯑꯗꯨꯝ ꯆꯥꯡ ꯑꯃꯗ ꯑꯗꯨꯝ ꯇꯧꯔꯝꯅꯤ ꯁꯥꯕꯁꯨ ꯆꯥꯡ ꯑꯝꯗ ꯁꯥꯔꯝꯅꯤ ꯍꯧꯖꯤꯛꯇꯤ ꯁꯥꯕꯁꯨ ꯀꯥꯍꯦꯟꯅꯥ ꯁꯥꯒꯠꯂꯦ ꯅꯣꯡ ꯆꯤꯡꯁꯨ ꯅꯣꯡ ꯆꯤꯡ ꯆꯨꯕꯗ ꯑꯣꯏꯔꯁꯨ ꯀꯥ ꯍꯦꯟꯖꯤꯟ ꯍꯦꯟꯖꯤꯟꯅ ꯆꯨꯔꯦ ꯑꯀꯥꯛ ꯑꯃꯥꯡ ꯑꯇꯥ ꯊꯣꯛꯄ ꯄꯪꯆꯨꯗ ꯆꯨꯏꯌꯦ ꯑꯗꯨ ꯅꯦ ꯑꯣꯜꯂꯦꯕꯥ
ꯃꯥꯅꯦ ꯃꯥꯅꯦ ꯏꯇꯥꯎ ꯑꯗꯨꯅꯦ ꯑꯁ ꯋꯦꯗꯔꯖꯤ ꯈꯪꯗꯦꯗ ꯍꯧꯖꯤꯛ ꯑꯌꯤꯡ ꯑꯁꯥꯁꯤ ꯍꯧꯖꯤꯛ ꯃꯇꯝꯖꯤ ꯑꯌꯤꯡ ꯑꯁꯥꯁꯤ ꯁꯥꯔꯒꯅ ꯈꯪꯁꯥ ꯁꯥꯕ ꯇꯥꯔꯒꯅ ꯑꯃꯨꯛ ꯐꯖꯅ ꯇꯥꯕ ꯍꯥꯏꯇꯥꯔꯦꯅꯦ ꯇꯨꯡ ꯑꯗꯨꯅ ꯍꯧ ꯍꯩꯔꯥꯁꯦ ꯈꯤꯇꯪ ꯆꯥꯔꯒ ꯄꯣꯊꯥꯔꯝꯕꯅꯤ ꯢꯇꯥꯎ ꯈꯣꯏꯒꯤ ꯃꯇꯝ ꯃꯇꯝꯒꯤ ꯍꯩ ꯔꯥ ꯍꯥꯏꯇꯥꯔꯦ ꯁꯥ ꯋꯥꯍꯩ ꯃꯇꯝ ꯃꯇꯝꯒꯤ ꯍꯩꯈꯥꯒꯨꯝꯕ ꯑꯗꯒꯤ ꯊꯕꯤꯒꯨꯝꯕ ꯑꯗꯨꯝ ꯃꯇꯝ ꯃꯇꯝꯒꯤ ꯑꯁ ꯍꯥꯥꯎꯋꯤ ꯁꯥꯛ ꯃꯣꯔꯣꯛꯀ ꯃꯦꯠꯂꯒ ꯑꯈꯣꯏꯒꯤ ꯁꯨꯔꯒ ꯆꯥꯕꯁꯦ ꯍꯩꯈꯥꯁꯦ
ꯑꯗꯨꯁꯨ ꯆꯥꯒꯗꯕꯅꯤ ꯁꯥ ꯅꯣꯡ ꯈꯔ ꯐꯒꯠꯂꯤꯅꯦ ꯏꯁꯥ ꯅꯨꯡ ꯐꯒꯠꯂꯉꯥꯏ ꯃꯇꯝꯗ ꯍꯩ ꯔꯁꯨ ꯆꯥꯒꯗꯕꯅꯤ ꯑ ꯚꯥꯏ ꯍꯧꯖꯤꯛꯁꯤ ꯑꯥ ꯑꯩꯅ ꯍꯧꯖꯤꯛ ꯀꯩꯩꯅꯣꯝꯇ ꯍꯥꯏꯒꯦ ꯈꯜꯂꯝꯕꯅꯦ ꯑ ꯑꯈꯣꯏ ꯁꯤꯝ ꯅꯥꯀꯟꯁꯨ ꯍꯧꯖꯤꯛ ꯋꯥꯏꯁꯤꯗ ꯅꯣꯡ ꯁꯤ ꯀꯟꯅ ꯆꯨꯔꯝꯃꯦ ꯅꯣꯡ ꯁꯤꯠ ꯌꯥꯝ ꯀꯟꯅ ꯇꯧꯔꯝꯃꯦ ꯚꯥꯏꯈꯣꯏ ꯑꯗꯣꯝꯗꯤ ꯀꯔꯤꯝ ꯇꯧꯗꯕ꯭ꯔꯥ ꯍꯪꯒꯦꯅ ꯇꯧꯔꯛ ꯑꯝꯃꯤ ꯍꯧꯖꯤꯛꯇ ꯍꯟꯅꯥꯁꯥ ꯊꯣꯑꯝꯃꯤ ꯄꯗ ꯉꯥꯏꯔꯤ ꯉꯁꯥꯏꯗꯒꯤ ꯅꯣꯡꯁꯤ ꯆꯨꯕꯗꯕ
ꯃꯅꯦ ꯃꯅꯤ
ꯑꯣ ꯀꯩꯏꯝ ꯇꯧꯗꯦꯕ
ꯎꯝ ꯇꯧꯗꯦ ꯇꯧꯗꯦ ꯅꯨꯡꯗꯥꯡꯗꯕꯨꯗꯤ ꯑꯃꯨꯃꯨꯛ ꯇꯧꯔꯦ ꯍꯥꯏꯇꯥꯔꯦ ꯃꯤ ꯇꯤꯟꯕꯗꯤ ꯎꯝ ꯆꯥꯏꯅ ꯇꯤꯟꯗꯤꯁ ꯑꯗꯨꯗꯨꯅꯤ ꯍꯩ ꯔꯥ ꯆꯥꯔꯒ ꯈꯞ ꯂꯩꯔꯝꯃꯤꯁꯤ ꯄꯣꯊꯥꯔꯒ
ꯗꯤ ꯅꯣ ꯆꯨꯕꯔꯁꯤ ꯑꯗꯣ ꯍꯪꯅꯗꯤ ꯀꯤꯔꯝꯃꯤꯗꯣ ꯅꯣꯡꯃ ꯍꯈꯣꯏ ꯐꯥꯛꯄ ꯑꯣꯏꯒꯦꯔꯥ ꯅ ꯈꯣꯡꯕꯗ ꯑꯣꯏꯒꯦꯔꯥ ꯌꯥꯝꯅꯗꯤꯤ ꯀꯤꯔꯝꯕꯅꯦ ꯍꯧꯖꯤꯛꯇꯤ ꯑꯗꯨꯑꯣꯏꯁꯨ ꯍꯥꯏꯗꯤ ꯌꯨꯝ ꯂ ꯐꯖꯅ ꯁꯥꯕ ꯈꯣꯠꯄ ꯅꯠꯇꯕꯅꯤꯅ ꯑꯇꯦꯛ ꯑꯀꯥꯏꯁꯤ ꯌꯥꯎꯔꯛꯀꯗ꯭ꯔꯅ ꯄꯥꯈꯠꯄ ꯑꯁꯤꯒꯨꯝꯕꯗꯤ ꯌꯥꯝ ꯂꯩ ꯇꯧꯋꯦ ꯕꯥꯏ ꯅꯣꯏꯆꯦ ꯀꯃꯥꯏꯅ ꯇꯧꯔꯤ
ꯃꯥꯅꯤ ꯏꯇꯥꯎ ꯑꯗꯨꯅꯤ ꯆꯨꯃꯤ ꯇꯥꯎ ꯇꯥꯎ ꯑꯗꯨꯅꯦ ꯁꯦꯝꯖꯤꯜꯂꯦ ꯍꯥꯏꯇꯥꯔꯦ ꯇꯥꯎ ꯑꯗꯨ ꯍꯥꯟꯅꯗꯤ ꯇꯥꯎ ꯑꯩꯈꯣꯏ ꯌꯨꯝꯁꯨ ꯍꯥꯟꯅꯩ ꯏꯇꯥꯎ ꯈꯪꯉꯝꯒꯅꯤ ꯍꯅꯒꯤꯔꯦ ꯐꯤꯕꯝ ꯗꯨꯗꯤ ꯏꯇꯥꯎ ꯍꯥꯏꯗꯤ ꯐꯖꯗꯦꯗꯅ ꯌꯦꯡꯕꯗꯀꯣ ꯌꯥꯝ ꯃꯑꯣꯡ ꯇꯥꯗꯕ ꯌꯥꯝ ꯌꯥꯎꯈ꯭ꯔꯦꯕꯀꯣ ꯃꯃꯥꯡ ꯃꯃꯥꯡꯗ ꯑꯗꯨꯅ ꯍꯧꯖꯤꯛꯄꯨꯗꯤ ꯑꯩꯈꯣꯏꯒꯤ ꯁꯦꯕꯤꯡꯁ ꯈꯤꯇꯪ ꯐꯔꯦ ꯁꯥ ꯐꯔꯦ ꯍꯥꯏꯇꯥꯔꯦꯅꯦ ꯋꯥꯁꯨ ꯋꯥꯅ ꯇꯧꯗ ꯌꯥꯗꯅꯤꯅ ꯃꯇꯝ ꯃꯇꯝꯒꯤ ꯍꯥꯏꯇꯥꯔꯦ ꯎꯝ
ꯃꯅꯤ ꯍꯥꯥꯟꯅꯁ ꯁꯕ ꯀꯨꯏꯗ꯭ꯔꯤꯉꯩꯗ ꯂꯩꯒꯤꯕ ꯐꯤꯚꯝꯗꯣ ꯑꯗꯨꯝ ꯂꯩꯕ ꯌꯥꯗꯝꯅꯤꯅ ꯃꯇꯝ ꯂꯨꯍꯣꯡꯕꯅꯤꯅ ꯄꯣꯠꯂꯁꯤ ꯄꯣꯠ ꯆꯩꯁꯨ ꯅꯤꯡꯕ ꯀꯥꯏꯔꯦ ꯑ ꯑꯍꯥꯟꯕ ꯁꯤꯗꯩꯗꯣ ꯄꯣꯠꯆꯩꯁꯨ ꯑꯃꯥꯡ ꯑꯇꯥ ꯑꯇꯦꯛ ꯑꯀꯥꯏꯁꯦ ꯑꯗꯨꯝ ꯊꯣꯛꯂꯛꯏꯗꯣ ꯄꯣꯠ ꯆꯩꯁꯨ ꯑꯩꯈꯣꯏ ꯇꯥꯞꯅ ꯑꯐꯕ ꯑꯅꯧ ꯑꯅꯧꯕ ꯁꯤꯟꯗꯕ ꯌꯥꯗꯦꯗ
ꯃꯥꯅꯦ ꯃꯥ
ꯖꯨ
ꯍꯥꯅ ꯁꯦꯝꯖꯜꯂꯁꯨ ꯈꯣꯏ
ꯑꯗꯨꯝꯗꯤ ꯑꯃꯥꯡ ꯑꯇꯥ ꯈ ꯊꯣꯛꯑꯦ ꯍꯥꯏꯕ ꯇꯥꯏ
ꯃꯥꯅꯤ ꯃꯥꯅꯦ ꯇꯥꯎ ꯑꯗꯨꯅꯤ ꯑꯁ ꯌꯦ ꯇꯔꯦꯗ ꯍꯟꯗꯛꯇꯤ ꯑꯁ ꯑꯩꯈꯣꯏꯒꯤ ꯌꯦꯡꯉꯤꯕ ꯄꯣꯠ ꯆꯩ ꯃꯌꯥꯝꯁꯦ ꯑꯩꯈꯣꯏꯒꯤ ꯑꯁ ꯇꯥꯡꯈꯠꯂꯛꯄꯅꯤꯅꯀꯣ ꯃꯇꯝ ꯃꯇꯝꯒꯤ ꯑꯩꯈꯣꯏ ꯌꯨꯝ ꯑꯃ ꯁꯥꯕꯗ ꯆꯪꯉꯤꯕ ꯄꯣꯠ ꯆꯩ ꯆꯪꯉꯤꯗꯅꯀꯣ ꯑꯗꯒꯤ ꯈꯨꯠꯁꯨꯃꯟ ꯍꯥꯏ ꯑꯃ ꯂꯩꯔꯦ ꯈꯨꯠꯁꯨꯃꯟꯁꯤꯗ ꯑꯃꯨꯛ ꯑꯩꯈꯣꯏꯒꯤ ꯌꯨꯝꯁꯥ ꯑꯩꯈꯣꯏꯒꯤ ꯄꯣꯠꯇ ꯀꯦꯅ ꯇ ꯕꯦꯔꯥꯅꯤ ꯇꯥꯎ ꯑꯗꯨꯝ ꯉꯝꯅꯕ ꯑꯗꯨꯝ ꯁꯥꯟꯅꯕ ꯍ ꯍꯣꯠꯅꯕ ꯍꯥꯏꯇꯥꯔꯦ ꯇꯥꯎ ꯑꯗꯨꯅꯤ
ꯕꯥꯏ ꯑꯩꯈꯣꯏ ꯅꯍꯥꯋꯥꯏ ꯄꯤꯛꯏꯉꯩꯗ ꯍꯥꯏꯗꯤ ꯌꯨꯝꯂꯣꯝꯗ ꯑ ꯑꯩꯈꯣꯏꯒꯤ ꯆꯥꯛꯅꯧ ꯆꯥꯐꯝ ꯈꯣꯠꯄ ꯑꯗꯩꯁꯤꯡ ꯕꯣꯔꯥ ꯆꯥꯕꯝ ꯂꯩꯗꯅ ꯂꯥꯛ ꯑꯗꯨꯕꯨ ꯆꯠꯇ꯭ꯔꯕꯣ ꯀꯃꯥꯏꯅ ꯇꯧ ꯅꯍꯥꯋꯥꯏꯒ ꯌꯥꯝ ꯆꯥꯕꯗꯣ ꯑꯩꯈꯣꯏ
ꯇꯥꯎ ꯑꯗꯨꯅꯦ ꯑꯗꯨ ꯉꯁꯤ ꯉꯔꯥꯡꯕꯨꯗꯤ ꯇꯥꯎ ꯎꯝ ꯏꯇꯥꯎ ꯍꯟꯗꯛꯇꯤ ꯉꯁꯤ ꯉꯔꯥꯡꯁꯤ ꯈꯔ ꯆꯠꯇꯔꯦ ꯍꯥꯏꯇꯥꯔꯦ ꯏꯇꯥꯎ ꯑꯩꯈꯣꯏ ꯌꯨꯝꯗꯁꯨ ꯏꯇꯥꯎ ꯀꯩꯅꯣ ꯇꯧꯕ ꯑꯩ ꯏꯇꯥꯎꯗꯧꯅꯗꯤ ꯍꯥꯏꯕꯅꯨꯡ ꯑꯩꯈꯣꯏꯒꯤ ꯑꯃ ꯑꯩꯈꯣꯏꯒꯤ ꯑꯍꯜꯃꯟ ꯂꯩꯕꯗꯤ ꯇꯥꯎ ꯑꯕꯣꯛ ꯑꯃ ꯂꯩꯕꯗꯣ ꯑꯗꯨ ꯃꯁꯥꯗꯣ ꯈꯤꯈꯤ ꯄꯤꯠ
ꯍꯣꯏ ꯃꯥꯅꯦ
ꯅꯥꯗꯣ ꯑꯍꯜ ꯑꯣꯏꯔꯛꯄꯒꯤ ꯍꯥꯏꯇꯥꯔꯦ ꯑꯍꯜ ꯂꯩꯅꯥ ꯍꯥꯏꯇꯥꯔꯦ ꯑꯗꯨꯒꯤ ꯃꯤ ꯂꯩꯇꯕꯅꯤꯅ ꯌꯨꯝꯗ ꯑꯩꯅ ꯑꯃꯨꯛ ꯆꯦꯟꯊꯣꯛ ꯆꯦꯟꯁꯤꯟ ꯇꯧꯕ ꯏꯇꯥꯎ ꯍꯗꯛꯇꯤ ꯆꯥ ꯍꯌꯦꯡ ꯏꯇꯥꯎ ꯍꯌꯦꯡ ꯁꯨꯇꯤ ꯂꯩꯀꯥꯟ ꯏꯇꯥꯎ ꯊꯣꯛꯂꯒ ꯑꯩꯈꯣꯏ ꯑꯩꯈꯣꯏꯒꯤ ꯑꯩꯈ ꯈꯨꯜꯗꯣ ꯁꯤꯡꯖꯨ ꯕꯣꯔꯥ ꯃꯌꯥꯝ ꯌꯣꯜꯂꯤꯗꯅꯇꯥꯎ ꯑ ꯆꯥꯕ ꯍꯥꯏꯗꯨꯅꯤꯇꯥꯎ
ꯃꯥꯅꯦ ꯃꯥꯅꯦ ꯑꯩꯁꯨ ꯆꯥꯗꯕ ꯀꯨꯏꯔꯕ ꯑꯗꯨꯒꯨꯝꯕꯁꯤꯡꯗꯨ ꯅꯣꯡꯏ ꯁꯤꯡꯖꯨ ꯑꯗꯨꯒꯨꯝꯕ ꯑꯋꯥꯊꯥꯕꯤ ꯁꯤꯡꯖꯨ ꯅꯨ ꯅꯨꯡꯁꯤꯔꯛꯑꯦ ꯍꯥꯏ ꯇꯥꯔꯦ
ꯃꯥꯅꯤ ꯃꯅꯤ ꯇꯥꯎ ꯍꯌꯦꯡꯅꯣꯡꯃ ꯎꯝ ꯑꯗꯨ ꯑꯩꯈꯣꯏꯒꯤ ꯑꯩꯈꯣꯏꯒꯤ ꯄꯨꯈ꯭ꯔꯤ ꯑꯃ ꯑꯆꯧꯕ ꯑꯃ ꯂꯩꯕꯗꯣ ꯏꯇꯥꯎ ꯉꯥꯒ ꯌꯥꯝ ꯐꯥꯅꯕꯗꯣ ꯑꯗꯨꯁꯨ
ꯑꯣ
ꯅꯥꯀꯜꯒꯤ ꯍꯩ ꯔꯥ ꯐꯖꯅ ꯊꯥꯏ ꯍꯥꯏꯕ ꯏꯇꯥꯎ ꯑꯗꯨꯁꯨ ꯍꯌꯦꯡ ꯅꯣꯡꯃ ꯆꯠꯂꯨꯁꯤ ꯏꯇꯥꯎ ꯂꯥꯛꯀꯥꯟꯗꯀꯣ ꯑꯩꯈꯣꯏꯒꯤ ꯍꯩ ꯆꯥꯅꯕ ꯀꯩꯇꯧꯕ ꯀꯣ ꯃꯤ ꯑꯗꯨꯝ ꯂꯥꯛꯅꯩ ꯍꯥꯏꯌꯦꯕ
ꯍꯩ ꯔꯥ ꯄꯥꯟꯕ ꯃꯇꯝꯗ ꯑꯣꯏꯅ ꯆꯠ ꯁꯤ ꯆꯠꯂꯗꯤ ꯍꯥꯏꯗꯤ ꯍꯩ ꯔꯥꯁꯨ ꯆꯥꯕ ꯐꯪꯉꯤꯗꯅ ꯁꯨꯃꯥꯏꯅ
ꯇꯝ ꯑꯣꯏꯔꯛ ꯇꯧꯔꯦ ꯗꯨꯀꯥꯟꯗ ꯑꯣꯏꯅ ꯆꯠꯂꯁꯤ ꯏꯇꯥꯎ ꯍꯣꯏ ꯏꯇꯥꯎ ꯑꯗꯨꯅꯤ ꯏꯇꯥꯎꯗꯤ ꯊꯕꯛꯁꯨ ꯆꯤꯟꯕꯅꯤꯅ ꯏꯇꯥꯎ ꯉꯁꯤ ꯎꯝ ꯍꯣꯏ ꯏꯇꯥꯎ
ꯈꯣꯏ ꯏꯇꯥꯎꯕꯨ ꯑꯥꯗ ꯑꯅꯥ ꯑꯅꯥ ꯑꯌꯦꯛ ꯑꯅꯥ ꯑꯌꯦꯛ ꯌꯥꯎꯗ꯭ꯔ ꯐꯖ ꯐ ꯅ ꯂꯩꯔꯣ ꯃꯔꯨꯞ ꯑꯗꯨꯗꯤ ꯑꯥ ꯐꯖ ꯑꯗꯨꯗꯤ ꯉꯁꯤꯒꯤꯗꯤ ꯊꯦꯡꯁꯨ ꯊꯦꯡꯉꯦ ꯊꯝꯃꯒꯦ ꯚꯥꯏ ꯑꯗꯨꯗꯤ ꯃꯊꯪ ꯑꯃꯛ ꯀꯣꯟꯅ ꯐꯖꯅ ꯇꯧꯔꯛ
ꯏꯇꯥꯎ ꯐꯔꯦ ꯐꯔꯦ ꯏꯇꯥꯎ ꯎꯝ ꯊꯝꯃꯣ ꯊꯝꯃꯣ ꯇꯥ ꯎꯝ